ꯑ ꯇꯔꯦ ꯇꯔꯦ
ꯅꯦꯠ ꯌꯥꯗꯕꯩꯔ ꯇꯧꯅꯤ ꯅꯪ ꯅꯪꯒꯤꯔꯣꯝꯕ
ꯎꯝ ꯉꯁꯥꯏ ꯃꯩ ꯃꯨꯠꯄ ꯃꯇꯥꯡ ꯑꯣꯏꯕꯩꯅꯤ
ꯀꯔꯤ ꯃꯊꯦꯜ ꯇꯧꯔꯤꯅꯣ
ꯉꯁꯤꯗꯤ ꯗꯨꯀꯥꯟ ꯂꯣꯟꯕꯅꯤꯅ ꯎꯄꯥꯏ ꯂꯩꯇ꯭ꯔꯦꯅꯦ
ꯁꯦꯖ ꯍꯦ ꯍꯦ ꯗꯨꯀꯥꯟ ꯂꯣꯜꯂꯗꯤ ꯂꯝꯒꯤ ꯁꯥ ꯑꯣꯏꯔꯝꯗꯧ ꯃꯥꯜꯂꯦꯗ ꯑꯍꯦ
ꯂꯝꯒꯤ ꯁꯥꯒꯤ ꯀꯦꯄꯥꯥ ꯂꯩꯇ꯭ꯔꯦꯗ
ꯃꯄꯥꯟ ꯊꯣꯛꯇ꯭ꯔꯣ
ꯊꯣꯛꯇꯦꯗ ꯍꯁ ꯌꯨꯝꯗ ꯇꯨꯝ ꯇꯨꯝꯃ ꯂꯩꯁꯤꯌꯦ
ꯂꯩꯃꯟꯗꯅ ꯋꯥꯕꯒꯤ ꯊꯣꯛꯂꯛꯏꯅꯤ
ꯀꯥꯢꯗ
ꯕꯖꯥꯔ
ꯕꯖꯥꯔ ꯆꯠꯂꯤꯔꯣ
ꯎꯝ ꯕꯣꯔꯤꯡ ꯆꯨꯕꯩ ꯉꯥꯛꯇꯪ ꯊꯣꯛꯂꯛꯄꯅꯦꯗ
ꯀꯅꯥ ꯀꯅꯥ ꯆꯠꯂꯤꯅꯣ
ꯏꯊꯟꯗꯅꯤꯗ
ꯅꯊꯟꯗ
ꯎꯝ
ꯑꯁ ꯏꯊꯟꯗ ꯆꯠꯀꯅꯣꯅꯦ
ꯏꯊꯟꯇ ꯆꯠꯄꯥꯅ ꯅꯨꯡꯉꯥꯏꯅꯤꯍꯦ
ꯄꯤꯌ꯭ꯔ ꯄꯤꯌ꯭ꯔ ꯆꯠꯀꯗꯥꯃꯤꯅꯤꯅꯦ
ꯍꯤ ꯍꯤ
ꯍꯥ
ꯄꯤꯌꯥꯔꯗꯨ ꯂꯩꯇꯕꯩ ꯎꯄꯥꯏ ꯂꯩꯇ꯭ꯔꯦꯅꯦ
ꯎ ꯑ ꯗꯨꯀꯥꯟ ꯍꯥꯡꯅꯕ꯭ꯔꯣ ꯑꯥ
ꯐꯥ ꯀꯨꯝꯁꯤꯔꯣ
ꯀꯥꯏꯗꯅꯣ
ꯏꯝꯐꯥꯜ ꯀꯨꯨꯝꯖꯦ ꯔꯣ
ꯏꯝꯐꯥꯜ
ꯎꯝ
ꯀꯩ ꯗꯧ ꯗꯣꯏꯕ
ꯇꯃꯦꯡꯂꯣꯡ ꯂꯩꯕ ꯂꯩꯃꯟꯅ ꯕꯣꯔꯗꯤꯡ ꯆꯨꯔꯦꯅꯦ
ꯑꯗꯨꯏ ꯇꯤ ꯀꯗꯥꯏ ꯗꯩꯅꯣ ꯗ ꯆꯠꯄ ꯁꯨ ꯌꯥꯗꯕ ꯗꯣ
ꯌꯥꯏꯗ
ꯏꯝꯐꯥꯜ ꯏꯝꯐꯥꯜ ꯌꯥꯎ ꯗ ꯕꯤꯗ ꯑꯥ ꯃꯊꯥꯛꯇ ꯑꯣꯏꯅ ꯌꯧꯅꯤꯀꯣ
ꯆ ꯀꯔꯤ ꯀꯔꯤꯁꯨ ꯇꯧꯕ ꯉꯝꯃꯣꯏ ꯍꯦ ꯃꯣꯏ
ꯆꯠꯂꯥ ꯍꯦ ꯑꯗꯨꯏꯔꯥ ꯇ꯭ꯔꯛ ꯗ꯭ꯔꯥꯏꯕꯔ ꯑꯃꯥ ꯁꯤꯒꯤꯗ
ꯗꯨꯕꯨꯗꯤ ꯃꯣꯏ ꯌꯥꯗꯕ ꯖꯒꯥ ꯂꯥꯟꯕꯥꯟꯕꯅꯤꯅ
ꯎꯝ ꯑꯩ ꯏꯁ꯭ꯀꯣꯔꯠ ꯃꯇꯝ ꯄꯨꯡ ꯏ ꯑꯗꯨꯋꯥꯏꯗ ꯂꯩ ꯍꯥꯏꯕꯗ
ꯀꯣꯠꯁꯦ ꯃꯣꯏ ꯀꯩꯊꯦꯜ ꯃꯕꯤꯗꯒꯤ ꯒꯤ ꯅꯣꯅꯦ ꯐꯥꯎ ꯃꯣꯏꯅ ꯄꯤꯕꯅꯦ ꯍꯥꯏ
ꯁꯤꯗꯩꯁꯨ ꯄꯨꯡ ꯁꯤꯗꯩꯗꯤ ꯄꯛ ꯅꯥꯏꯗꯒꯤ ꯄꯤꯑꯕ ꯑꯗꯨꯒ ꯑꯥ ꯊꯦꯡꯉꯦꯕ ꯑꯗꯨꯒ ꯏꯝꯐꯥꯜ ꯔꯣꯝꯗꯩꯅ ꯄꯨꯡ ꯃꯉꯥꯗꯒꯤ ꯆꯗꯒꯦꯂ ꯇꯃꯦꯡꯂꯣꯡꯗꯩꯗꯤ ꯄꯨꯡ ꯅꯥꯏꯟ ꯑꯗꯨꯋꯥꯏꯗꯒꯤꯅꯦꯕꯣ
ꯑꯗꯨꯗꯤ ꯑꯌꯨ ꯑꯦꯝ ꯏꯝꯐꯥꯜꯗꯒꯤ ꯂꯥꯛꯑꯗꯤ ꯇꯨꯝꯗꯕꯤ ꯆ ꯆꯠꯇꯣꯏꯅꯤ ꯑꯗꯨꯗꯤ
ꯎꯝ ꯕꯔꯗꯤ ꯂꯤꯁꯤꯡ ꯁꯤꯡꯒꯃꯥꯛꯇꯅꯤꯕ ꯦ ꯁꯤꯃ ꯍꯥꯞꯆꯂ ꯆ ꯐ ꯆ ꯀ ꯅ ꯐ
ꯋꯦꯗꯔ ꯃꯆꯥ ꯍꯥꯏꯗ
ꯎꯝ
ꯁꯣꯄꯔꯗꯅ ꯍꯦ ꯅꯒꯤꯖꯦꯒꯥꯏ
ꯀꯗ ꯌꯗ ꯂ ꯂꯩꯌꯦ ꯐꯔꯦ ꯌꯨꯝ ꯅꯤꯡꯁꯤꯡꯉꯛꯄ꯭ꯔꯣꯕ ꯆꯀꯥꯟꯗ
ꯍꯝ ꯑꯣꯏꯋꯗꯔ ꯐꯠꯇ꯭ꯔꯗꯤ ꯌꯨꯝꯒꯤ ꯍꯟꯖꯥꯡꯗꯣ ꯃꯤꯁ ꯇꯧꯋꯤꯅꯦ
ꯎꯝꯖꯁ ꯑꯆꯠ ꯄꯗ ꯇꯀꯤꯗ
ꯍꯌꯦꯡ ꯊꯥꯔꯛꯑꯣꯗꯤ ꯍꯥꯏꯈꯤꯕꯅꯦ ꯁꯤꯗꯤ ꯁꯟꯁꯥꯁꯨ ꯑꯁꯦꯡꯕꯁꯨ ꯐꯪꯗꯦ
ꯍꯣꯏ ꯃꯅꯛꯇ
ꯎꯝ
ꯕꯣꯐꯤꯂꯣ ꯅꯠꯇꯕ ꯑꯃꯗꯣ ꯏꯔꯣꯏ ꯅꯠꯇꯕꯗꯣ ꯑꯍꯨꯝ ꯈꯤꯜꯂ ꯂꯩ ꯍꯌꯦꯡ ꯇꯧꯗꯣꯏꯔꯣ ꯈꯪꯗꯦ
ꯑꯗꯨꯗꯤ ꯑꯃꯨꯛ ꯍꯦꯟꯅ ꯇꯥꯡꯈꯠꯂꯛꯀꯗꯕ ꯃꯥꯜꯂꯦꯅꯦ
ꯑ
ꯍꯥꯟꯅꯗꯨꯒꯤ ꯃꯃꯜ ꯈꯔ ꯍꯦꯟꯗꯧ ꯃꯥꯜꯂꯦꯕ ꯑꯗꯨꯅ
ꯔꯣꯏꯗꯗꯒꯤꯔꯣ
ꯎꯝ
ꯈꯪꯗꯦ ꯑꯗꯨꯗꯤ ꯑꯩꯁꯨ ꯍꯪꯗꯦ ꯌꯥꯝꯗꯤ ꯍꯦꯜꯂꯝꯃꯣꯏꯗ
ꯎꯝ ꯈꯔꯗꯤ ꯍꯦꯅꯤ
ꯑꯣ ꯑꯗꯨꯁ ꯏꯝ ꯐꯥꯒꯗꯦ ꯉꯝꯗꯧ ꯃꯥꯟꯗꯦ ꯁꯤ
ꯏꯔꯣꯏꯗꯨꯣ ꯏꯝꯐꯥꯜꯗꯗꯤ ꯀꯦꯖꯤꯗ ꯃꯇ ꯈꯛꯇꯗꯨꯗ ꯐꯣꯔ ꯍꯟꯗ꯭ꯔꯦꯠꯅꯤ ꯀꯩꯅꯣ ꯁꯟꯁ꯭ꯔꯥ ꯑꯁꯦꯡꯕꯗꯨꯅ ꯑꯃꯨꯛ ꯂꯨꯄꯥ ꯆꯥꯝꯃꯉꯥ
ꯑ ꯐꯔꯦ
ꯑꯁ ꯒ꯭ꯌꯥꯟ ꯇꯥꯗꯦꯗ ꯍꯌꯦꯡ ꯑꯣꯐꯤꯁ ꯊꯣꯛꯀꯗ꯭ꯔꯣ
ꯍꯌꯦꯡ ꯈꯟꯖꯔꯤ ꯊꯣꯛꯁꯤꯔꯣ
ꯕꯔꯤꯁꯨ ꯄꯔꯦꯅꯦ ꯁꯤ ꯀꯛꯅꯦ ꯂꯩꯅꯥ
ꯎꯝ ꯊ ꯂ ꯏꯔꯒꯦ ꯅ ꯊꯂꯒ ꯂꯩꯦ
ꯁꯤꯦ ꯀꯥꯛꯇ꯭ꯔꯗꯤ ꯌꯥꯔꯣ
ꯀꯊꯣꯛ ꯑꯥ‌ ꯂꯣꯏꯔꯦ
ꯆꯠꯂꯗꯤ ꯐꯣꯟ ꯇꯧꯗ꯭ꯔꯁꯨ ꯑꯗꯨꯝ ꯂꯧꯈꯠꯄꯗ ꯑꯗꯨꯝ ꯂꯥꯛꯄ ꯌꯥꯏ ꯀꯩꯅꯣ
ꯇꯦꯕ꯭ꯂꯦꯠꯅꯦ ꯑꯃꯨꯛ ꯊꯦꯡꯕꯒꯤ ꯑꯃꯨꯛ ꯀꯥꯔꯒ ꯍꯥꯟꯅ ꯆꯠꯈ꯭ꯔꯗꯤ ꯅꯣꯡ ꯆꯨꯕꯒꯤ ꯂꯝꯕꯤꯗꯨꯒ ꯕꯤꯠ ꯀꯥꯗꯕ
ꯊꯦꯡ ꯊꯦꯡ ꯆꯠꯂꯦ ꯑꯗꯨꯝ ꯈꯪꯉꯤ ꯑꯗꯨꯗꯤ
ꯐꯣꯟꯗ ꯅꯦꯠꯋꯥꯛꯛꯇꯣ ꯐꯪꯉꯗꯤ ꯐꯕ
ꯃꯩ ꯂꯥꯛꯇ꯭ꯔꯣꯖꯤ ꯑꯗꯨ ꯍꯦ ꯂꯅꯦ ꯌꯕꯗꯤ ꯈꯔ ꯂꯥꯏ ꯑꯗꯨꯕꯨ ꯑꯗꯨ ꯉꯔꯥꯡꯗꯤ ꯄꯨꯡ ꯃꯟ ꯃꯨꯠꯂꯦ
ꯅꯦꯠ ꯆꯠꯇꯒ ꯀꯣꯜ ꯇꯧꯅꯤꯉꯥꯏ ꯅꯦꯠꯋꯥꯛ ꯈꯤꯇꯪꯐꯥꯎ ꯐꯪꯅꯗꯦ ꯐꯕ ꯅꯦꯠꯋꯥꯛ ꯐꯥꯎ ꯄꯨꯔꯥ ꯃꯥꯡꯕꯤꯅꯦ ꯁꯋꯥꯏꯗꯤ
ꯖꯤꯑꯣꯁꯨ ꯄꯥꯏꯗꯥꯏꯅꯦ ꯅꯕꯥꯅꯤ
ꯄꯥꯏꯔꯁꯨ ꯏꯟꯀꯝꯃꯤꯡ ꯈꯇꯪꯅꯦꯅ ꯔꯤꯆꯥꯔꯖ ꯇꯗꯤ ꯀꯣꯂꯦꯖ ꯆꯠꯇꯦꯅ
ꯌꯨꯗꯨ ꯀꯅꯥ ꯄꯥꯏꯔꯤꯅꯣ ꯅꯪꯗꯣ ꯎꯗꯥꯔꯣ
ꯍ ꯝ ꯗꯤꯁꯃ ꯐꯗ ꯑꯝ ꯑꯣꯏ ꯇꯥꯗꯅꯦ
ꯑꯣꯗ ꯐꯖꯅ ꯇꯨꯝꯗꯦꯅ ꯐꯖꯅ ꯇꯨꯝꯅꯤꯡꯉꯥꯏ ꯚꯤꯇꯥꯃꯤꯟ ꯂꯧꯕ ꯊꯣꯛꯄꯅꯦꯅ
ꯅꯪꯒꯤꯦ
ꯆꯥꯎꯕ ꯒ꯭ꯔꯣꯠꯇꯨ ꯍꯟꯊꯔꯛꯑꯦꯕ ꯃꯥꯁꯦ
ꯄ꯭ꯔꯣꯐꯤꯠꯇꯒꯤ ꯍꯦꯟꯅ ꯆꯪꯈꯤꯕꯅ ꯌꯥꯝ ꯅꯤꯒꯣ
ꯑꯦ ꯑꯗꯨꯕꯨꯗꯤ ꯑꯣꯏꯔꯣꯏꯗ ꯑ ꯑꯃꯗꯣ ꯇꯠꯂꯝꯗ꯭ꯔꯗꯤ ꯀꯩꯁꯨ ꯇꯧꯔꯣꯏꯗꯕꯅꯤ ꯃ ꯇꯥꯛꯀꯤ
ꯑꯣ ꯑꯣꯀꯦ ꯕꯤꯖꯤꯅꯦꯁ ꯂꯩ ꯑꯃꯒꯤ ꯕꯤꯖꯤꯅꯦꯁꯇꯅ ꯍꯦꯟꯅ ꯊꯨꯗꯧ ꯃꯥꯜꯂꯦꯗ
ꯑ ꯑꯃꯗꯨꯅ ꯑꯃꯨꯛ ꯀꯁꯇꯃꯔꯁꯦ ꯋꯥꯠꯄꯩꯅꯤꯅꯦ
ꯑꯗꯨꯗꯤ ꯅꯣꯏ ꯂꯩ ꯀꯥꯏꯗꯗꯤ ꯆꯤꯟꯗ꯭ꯔꯣ ꯑꯃꯨꯛ ꯈꯪꯉꯗꯤ ꯄꯩ ꯀꯥꯏꯗ ꯑꯃꯨꯛ ꯐꯔ ꯒ ꯑꯗꯨ ꯕꯤꯖꯤꯅꯦꯁ ꯅꯪꯦ ꯑꯣ ꯑꯣꯏ ꯗ ꯃꯨ ꯄꯤꯊꯣꯛ ꯀꯗꯤ
ꯑꯗꯨ ꯐꯥꯎꯗꯤ ꯌꯥꯔꯣ
ꯄꯩꯁꯥ ꯐꯪꯕꯗꯤ ꯂꯥꯏꯅ ꯕꯤꯖꯤꯅꯦꯁ ꯑꯅꯤꯃꯛꯇ ꯀꯗ
ꯑ
ꯂ ꯇꯖꯤ ꯂꯗꯥꯥꯟꯖꯕ ꯊꯣꯛ ꯀꯅꯤ
ꯎꯝ
ꯑꯃꯨꯛꯇꯁꯨ ꯄꯤꯛ ꯃꯥꯜꯂꯦꯅ ꯑꯃꯨꯛ ꯄꯩꯁꯥ ꯍꯥꯞꯄꯒ ꯆꯕ ꯑꯃꯨꯛ ꯂꯩ ꯦꯗ
ꯍꯝ
ꯑꯁ ꯈꯜꯂꯦꯗ ꯀꯣꯛꯁꯨ ꯃꯄꯨ ꯃꯥꯜꯂꯗꯤ ꯐꯕ ꯐꯤꯀꯥꯔ ꯍꯦꯛꯇ ꯆꯂ
ꯐꯔ ꯑꯗꯨꯝ ꯐꯖꯔꯦꯗ
ꯎꯝ
ꯅꯥꯍꯟ ꯅꯕꯥꯟꯅꯤ ꯂꯛꯑꯒ ꯎꯗꯒ ꯍꯥꯏꯔꯗꯤ
ꯍꯩ ꯍꯩ
ꯆꯥꯕꯗꯤ ꯐꯖꯦꯟ ꯆꯥꯏꯕ ꯇꯨꯝꯕꯗꯨ ꯐꯖꯅ ꯇꯨꯝꯗꯕ
ꯅꯪ ꯒꯟꯖꯥꯗ ꯄꯤꯖꯗ꯭ꯔꯦꯕ ꯃꯄꯨꯅ ꯑꯣꯏꯅ ꯆꯥ ꯂꯩꯔꯕꯣ ꯒꯟꯖꯥꯗ
ꯑꯁ ꯈꯪꯗꯦꯗ ꯅꯍꯥꯟ ꯄꯤꯖꯩꯗꯣ ꯃꯊꯧ ꯇꯧꯗꯦꯗ
ꯃꯨ ꯆꯣꯡꯊꯣ ꯀꯅꯤꯕ ꯌꯥꯥ ꯃ ꯆꯥ ꯍꯩꯍꯥ ꯃꯤ ꯃꯤꯅꯤꯠ ꯇꯔ ꯌꯧꯈꯔꯦ ꯑꯃꯨꯛꯀꯣꯇꯧꯔꯛꯀꯦ꯫